ꯑ ꯇꯥꯏꯌꯦ
ꯍ ꯀꯩꯗꯧꯔꯝꯃꯤꯅꯣ ꯚꯏ
ꯀꯩꯁꯨ ꯇꯧꯔꯗꯦ ꯑꯗꯨꯝ ꯐꯝꯃꯒ ꯂꯩꯌꯦ ꯅꯪꯗꯤ
ꯑꯩꯁꯨ ꯑꯗꯨꯝ ꯂꯩꯌꯦ
ꯑ ꯃꯄꯥꯟꯗ ꯆꯠꯊꯣꯛꯄ ꯃꯥꯜꯂꯦꯗ ꯃꯈꯣꯟꯗꯣ
ꯂꯩ ꯍꯥꯏꯕꯗꯤ ꯑꯩꯅ ꯑꯦꯜ ꯄ ꯍꯥꯞꯄꯒꯤꯅꯦ
ꯆꯠꯗꯤ ꯆꯥꯔꯕꯣ ꯍꯣꯏ ꯆꯥꯔꯦ
ꯑꯣ ꯑꯩꯁꯨ ꯆꯥꯔꯦ
ꯑ ꯀ ꯆ ꯆꯔꯦ ꯑꯩ ꯉꯁꯤ ꯄꯟꯅꯔ ꯊꯣꯡꯕ ꯆꯥꯏꯑ
ꯑꯣ ꯑꯩꯈꯣꯏꯒꯤꯅ ꯆꯝꯊꯣꯡ ꯊꯣꯡꯕ ꯆꯥꯏ
ꯑ ꯃꯤ ꯌꯥꯝ ꯆꯥꯕ꯭ꯔꯣ
ꯈꯔ ꯁꯥꯕꯅꯤꯅ
ꯑ ꯍ ꯑꯗꯨꯝ ꯇꯨꯃꯤꯟꯅ ꯂꯩꯑꯦ ꯍꯥꯏꯗꯤ
ꯑꯣ
ꯑꯗꯨꯝ ꯐꯝꯃꯒ ꯂꯩꯌꯦ
ꯣ ꯌꯦꯡꯕ꯭ꯔꯣ
ꯎꯝꯗꯦ
ꯑꯣ
ꯕꯣꯜꯒ ꯏꯟꯇꯔꯦꯁ ꯂꯩꯇꯦ ꯑꯩꯗꯤ
ꯑꯦ
ꯅꯪꯗꯤ ꯌꯦꯡꯕ꯭ꯔꯣ
ꯑ ꯌꯦꯡꯉ
ꯑ ꯅꯪ ꯀꯅꯥꯗ ꯁꯞꯄꯣꯔꯠ ꯇꯧꯕ꯭ꯔꯣ
ꯉꯁꯤ ꯁꯥꯟꯅꯕ ꯈꯣꯏꯗ ꯎꯝ
ꯑꯩꯗꯤ ꯕꯣꯜꯒꯤ ꯃꯔꯝꯗꯗꯤ ꯀꯩꯝꯇ ꯈꯪꯗꯦ
ꯑꯣ
ꯕꯣꯜ ꯌꯦꯡꯕ ꯅꯨꯡꯉꯥꯏꯕ꯭ꯔꯣ
ꯅꯨꯡꯉꯥꯏꯌꯦ ꯁꯨꯝ ꯑꯩꯈꯣꯏꯅ ꯁꯞꯄꯣꯔꯠ ꯇꯧꯕ ꯇꯤꯝꯈꯣꯏ ꯁꯥꯟꯅꯕ ꯀꯥꯟꯗꯗꯤꯀꯣ
ꯑꯥ ꯅꯪꯅ ꯁꯞꯄꯣꯔꯠ ꯇꯧꯕꯗ ꯑꯗꯨꯝ ꯉꯝꯕ꯭ꯔꯣ
ꯉꯝꯃꯦ ꯍꯧꯖꯤꯛ ꯐꯥꯎꯒꯤꯗꯤ ꯑꯩ ꯑꯣꯏꯒꯤ ꯍꯧꯕꯗꯒꯤ
ꯑꯥ ꯍꯧꯕꯗꯒꯤ ꯉꯝꯃꯗꯤ ꯐꯩ ꯂꯥꯁꯇ ꯉꯝꯗ꯭ꯔꯗꯤ ꯅꯪ ꯀꯞꯇꯣꯏꯔꯣ
ꯑꯁ ꯉꯁꯤꯁꯨꯀꯣ ꯑꯩꯗꯣ ꯀꯞꯀꯦ ꯀꯞꯀꯦ ꯇꯧꯔꯕꯅꯦꯕ ꯃꯣꯏꯁꯦ ꯑꯗꯨꯝ ꯃꯥꯟꯅꯔꯛꯄꯒꯤ
ꯑꯁ ꯑꯗꯨꯗꯤ ꯉꯝꯗ꯭ꯔꯗꯤꯦ ꯁꯣꯏꯗꯅ ꯀꯞꯀꯅꯤ ꯅꯪ ꯈꯪꯉꯦ
ꯑꯗꯨꯅꯦ ꯈꯪꯗꯦꯝ ꯉꯝꯕꯗꯣ ꯌꯦꯡꯉꯤꯕꯅꯦ
ꯑꯣꯝ ꯉꯁꯤ ꯀꯩꯁꯨ ꯆꯠꯂꯣꯏꯗ꯭ꯔꯣ
ꯉꯁꯤꯁꯦ ꯑꯩ ꯉꯁꯤꯗꯤ ꯀꯩꯝ ꯆꯠꯂꯔꯣꯏ
ꯑꯥ
ꯍꯣꯔꯦꯟ ꯇꯔꯁ ꯀꯥꯅꯉꯥꯏ ꯂꯩꯕꯅꯤꯅꯀꯣ
ꯎꯝ ꯅꯣꯡ ꯆꯨꯕ꯭ꯔꯣ ꯉꯝꯂꯏꯅ ꯍꯧꯖꯤꯛ
ꯍꯧꯖꯤꯛꯇꯣ ꯅꯣꯡꯗ ꯆꯨꯗꯕꯤꯗ ꯃꯆꯥ ꯃꯆꯥ ꯇꯥꯕꯗꯣ ꯑꯗꯨ ꯑꯣꯏꯔꯒ
ꯑ ꯎ ꯑꯩꯈꯣꯏꯗꯗꯤ ꯅꯣꯡ ꯁꯨꯗꯤ ꯑꯗꯨꯝ ꯃꯪꯉꯒ ꯂꯩ
ꯑ ꯀꯔꯤ ꯇꯧꯗꯦꯅꯣ ꯈꯪꯗꯦ
ꯎ
ꯁꯨꯀꯣ ꯀꯔꯤ ꯀꯔꯤ ꯁꯥꯗꯣꯏꯅꯣ ꯈꯪꯗꯦꯗꯣ ꯅ ꯎ ꯍꯥꯏꯁꯦ ꯅꯣꯛ ꯄꯨꯅ ꯌꯥ ꯇꯧꯉꯥꯏ
ꯍꯣꯔ ꯀꯅꯥ ꯆꯠ ꯊꯣꯡꯗꯦꯔꯣ ꯅꯪꯅ ꯊꯣꯡꯗꯦꯔꯣ ꯅꯃꯥꯡꯅ ꯊꯣꯡꯗꯦꯔ
ꯆꯥꯛꯁꯦ ꯑꯩꯅ ꯊꯣꯡꯉꯅꯤ ꯏꯃꯥꯗꯣ ꯐꯤ ꯁꯥꯏꯌꯦ ꯑꯗꯨꯗꯒꯤ ꯑꯩꯗꯤ ꯑꯗꯨꯝ ꯅꯣꯛꯅꯤꯡꯈ꯭ꯔꯦꯅꯦ
ꯑꯗꯨ
ꯁꯨꯝ ꯑꯁꯤ ꯃꯩꯇꯩꯂꯣꯟ ꯉꯥꯡꯕꯗ ꯑꯗꯨꯝ ꯀꯝꯐꯣꯔꯇꯦꯕꯜ ꯑꯣꯏꯕ꯭ꯔꯥ
ꯍꯣꯏ ꯑꯩꯉꯣꯟꯗ ꯆꯤꯆꯦ ꯆꯤꯆꯦ ꯈꯛꯇ ꯀꯧꯔꯒ ꯂꯩꯌꯦ
ꯑ
ꯎ ꯐ ꯆꯂꯗ ꯀꯥꯏ ꯂꯩꯗꯕꯨꯒꯤ ꯇꯗ ꯂꯩ
ꯌꯦ
ꯑꯗꯣ ꯑꯗꯨꯝ ꯅꯨꯡꯇꯤ ꯁꯥꯟꯅꯕ ꯑꯣꯏꯔꯗꯤ ꯈꯪꯒꯗꯕꯀꯣ ꯐꯥꯔꯁ ꯐꯥꯔꯁ ꯇꯥꯏꯝ ꯑꯣꯏꯕꯅꯤꯅ ꯀꯔꯤ ꯁꯥꯟꯅꯗꯣꯏꯅꯣ ꯍꯣꯏꯣꯏ
ꯪꯗꯤ ꯀꯣꯂꯦꯖ ꯀꯥꯕ ꯂꯣꯏꯔꯕꯣ
ꯑꯥꯎ ꯂꯔꯤꯁꯦ ꯅꯪꯗꯤ
ꯂꯣꯏꯈ꯭ꯔꯦꯁꯨ
ꯑꯣ ꯅꯣꯏꯒꯤꯗꯤ ꯀꯅꯥꯅ ꯆꯥꯛ ꯊꯣꯡꯒꯦꯔꯥ ꯍꯣꯔꯦꯟ
ꯑꯩꯅ ꯊꯣꯡꯕꯅꯤ
ꯑꯗꯨꯝ ꯀꯩꯅꯣ ꯇꯧꯔꯦ ꯇꯤꯆꯤꯡ ꯇꯧꯔꯒ ꯂꯩꯌꯦ ꯑꯣꯆꯥ ꯑꯣꯏꯔꯒ
ꯑ ꯃꯆꯥ ꯑꯣꯏꯔꯁꯨ ꯑꯗꯨꯝ ꯊꯕꯛ ꯇꯧꯅꯤꯉꯥꯏ ꯂꯩꯔꯗꯤ ꯐꯔꯦ
ꯎꯝ ꯑꯁꯨꯝ ꯍꯧꯖꯤꯛꯀꯥꯟꯗꯤ ꯑꯁ ꯀꯩꯝ ꯇꯧꯗ꯭ꯔꯗꯤ ꯋꯥꯏꯌꯦ
ꯃꯇꯝꯁꯨ ꯅꯨꯡꯉꯥꯏꯇꯕꯅꯤꯅ
ꯎꯝ ꯑꯗꯨꯒ ꯃꯄꯥꯟ ꯊꯣꯛꯀꯗꯧꯕꯁꯨ ꯅꯥꯒꯟꯕꯅꯤꯅꯀꯣ
ꯑꯩꯁꯨ ꯑꯥ ꯃꯄꯥꯟꯗ ꯆꯠꯂꯒ ꯑꯩꯈꯣꯏ ꯔꯣꯝꯗ ꯍꯜꯂꯛꯄꯅꯦ ꯅꯥꯒꯟꯕꯅꯦ ꯅꯥ ꯂꯩꯕꯅꯤ ꯇꯥꯇꯕ
ꯑꯣ
ꯏꯪꯕ ꯃꯐꯝꯗ ꯂꯩꯕ ꯌꯥꯗꯕ ꯍꯥꯏꯗꯤ
ꯑꯣ ꯑꯩꯁꯨ ꯌꯥꯗꯦ ꯑꯏꯪꯕꯒꯨꯝꯕ ꯑꯗꯨꯒ ꯐꯨꯟ ꯌꯥꯝꯕꯒꯨꯝꯕꯗ
ꯎꯥ ꯁꯥꯕꯗꯣ ꯌꯥꯝ ꯍꯦꯟꯅ ꯅꯨꯡꯉꯥꯏ ꯏ ꯀꯗꯣ ꯈꯥꯡꯕ ꯉꯝꯒꯦ ꯎꯝ
ꯈꯨꯠꯆꯨꯁꯨ ꯊꯣꯛꯇꯦꯗ ꯏꯪꯉꯁ
ꯎꯝ ꯝꯃꯃꯒꯔ
ꯀꯔꯤ ꯀꯗꯅꯤ
ꯆꯅ ꯅꯎꯗꯅ ꯑꯇꯕ꯭ꯔꯣ
ꯑꯩꯈꯣꯏ ꯑꯍꯨꯝ ꯁꯨꯔꯦ ꯏꯌꯥꯝꯕ ꯑꯅꯤ ꯂꯩꯌꯦꯦ
ꯑꯥ ꯅꯪꯅ ꯈ꯭ꯋꯥꯏ ꯂꯥꯁ꯭ꯔꯣ
ꯑ
ꯑ ꯍꯧꯖꯤꯛꯇꯤ ꯅꯥꯊꯟꯗ ꯂꯩꯕ꯭ꯔꯣ ꯃꯤ ꯃ ꯌꯥꯝꯌꯥꯝ ꯂꯩꯕ꯭ꯔꯣ
ꯍꯧꯖꯤꯛ ꯍꯧꯖꯤꯛꯁꯦ ꯑꯩ ꯑꯗꯨꯝ ꯌꯨꯝꯗ ꯂꯩꯌꯦꯕꯀꯣ ꯑꯗꯨꯒ ꯏꯃꯥꯅꯄꯤ ꯁꯥꯏꯑ
ꯑꯥ
ꯃꯄꯥꯟ ꯊꯣꯛꯀꯗꯧꯕꯁꯨ ꯁꯥꯏꯌꯦ ꯑꯗꯨꯅ ꯊꯣꯛꯅꯤꯡꯗꯦ
ꯎꯝ ꯐꯤ ꯁꯥꯕ ꯍꯩꯕ꯭ꯔꯥ ꯅꯪꯁꯨ
ꯑꯩꯗꯣ ꯌꯥꯝꯍꯅ ꯂꯨꯕ ꯑꯣꯏꯗꯤ ꯍꯥꯏꯗꯦꯀꯣ ꯑꯗꯨꯒ ꯔꯥꯏꯕꯈꯣꯏꯗꯤ ꯍꯥꯏꯌꯦ
ꯐꯤ ꯁꯥꯕꯗꯣ ꯃꯦꯠꯆꯤꯟꯅ ꯁꯥꯕ꯭ꯔꯥ ꯅꯣꯏ ꯅꯪ ꯈꯨꯠꯅ ꯁꯥꯕ꯭ꯔꯥ
ꯈꯨꯠꯅ ꯁꯥꯏ ꯈ꯭ꯋꯥꯡꯗ ꯇꯧꯔꯒ
ꯑꯣ
ꯃꯦꯆꯤꯟ ꯁꯤꯖꯤꯟꯅꯗꯦ ꯑꯩꯈꯣꯏꯗꯤ
ꯑ ꯐꯅꯦꯛꯀꯨꯝꯕ ꯁꯥꯕ꯭ꯔꯣ
ꯐꯅꯦꯛ ꯀꯨꯝꯕ ꯍꯣꯏ ꯐꯅꯦꯛꯀꯨꯝꯕ ꯑꯗꯨꯒ ꯑ ꯐꯤ ꯂꯦꯡ ꯌꯨꯝꯗ ꯌꯥꯟꯕ ꯈꯣꯏ ꯑꯗꯨꯒ
ꯑꯥ
ꯍ
ꯑꯩꯒꯤꯁꯨ ꯑꯃ ꯁꯥꯕꯤꯌꯣꯀꯣ ꯑꯗꯨꯗꯤ
ꯑꯥ
ꯑ
ꯅ ꯅꯪꯗꯤ ꯀꯔꯤ ꯀꯔꯤ ꯇꯧꯕ ꯑꯗꯨꯝ ꯍꯧꯖꯤꯛ
ꯑꯩꯗꯤ ꯀꯔꯤꯁꯨ ꯇꯧꯗ ꯑꯗꯨꯝ ꯌꯨꯝꯗ ꯂꯩꯑꯦ
ꯑꯣ ꯀꯣꯏꯕ ꯆꯠꯂꯣꯏꯗ꯭ꯔꯣ ꯍꯣꯔꯦꯟꯒꯨꯝꯕ ꯁꯨꯝ ꯑꯗꯨꯗꯤ ꯃꯄꯥꯟꯕ
ꯆꯠꯂ ꯑꯗꯨꯝ ꯂꯩꯒꯅꯤ ꯆꯥꯛ ꯊꯣꯡꯐꯝ ꯃꯇꯝ ꯇꯥꯔꯗꯤ ꯑꯗꯨꯝ ꯆꯥꯛ ꯊꯣꯡꯉꯅꯤ ꯆꯥꯔꯗꯤ ꯇꯨꯝꯃꯅꯤ
ꯆꯥꯛ ꯊꯣꯡꯕꯗꯤꯀꯣ ꯑꯁ ꯊꯣꯡꯗ꯭ꯔꯁꯨ ꯌꯥꯏ ꯆꯥꯗꯕꯁꯨ ꯌꯥꯗꯕ ꯊꯣꯡꯃꯟꯅ ꯌꯦꯦꯟꯖꯥꯡꯁꯦ ꯍꯣꯔꯦꯟ ꯀꯔꯤ ꯊꯣꯡꯒꯦꯔꯅ ꯈꯟꯂꯒ
ꯎꯝ ꯈꯪꯗꯦ ꯀꯔꯤ ꯊꯣꯡꯗꯣꯏꯔꯥ ꯍꯣꯔꯦꯟ
ꯅꯨꯄꯤ ꯑꯣꯏꯕꯁꯦ ꯑꯃꯔꯣꯝꯗꯗꯤ ꯅꯨꯡꯉꯥꯏꯌꯦ ꯑꯃꯔꯣꯝꯗꯗꯤ ꯑꯁ
ꯎꯝ ꯍꯣꯏ ꯌꯥꯝ ꯋꯥꯏꯑꯦ
ꯑꯝ ꯄꯩꯁꯥꯁꯨ ꯆꯪꯕ ꯆꯠꯅꯤꯡꯕ ꯃꯐꯝꯁꯨ ꯆꯠꯇ ꯌꯥꯗꯕ
ꯎꯝ ꯎ ꯍꯣꯔꯦꯟꯗꯤ ꯃꯥ ꯊꯣꯡꯗꯣꯏꯔꯣ ꯅꯪꯗꯤ
ꯑꯥ ꯑꯩꯅ ꯊꯣꯡꯒꯅꯤ ꯏꯃꯥ ꯐꯤ ꯁꯥꯕꯅꯤꯅ
ꯑꯥ
ꯑꯗꯨꯗꯒꯤꯦ ꯑꯗꯨꯝ ꯁꯧꯒ꯭ꯔꯤꯒꯨꯝꯕ ꯊꯣꯡꯒꯦꯔꯥ ꯈꯪꯗ꯭ꯔꯦ ꯁꯧꯒ꯭ꯔꯤꯒꯨꯝꯕꯅ ꯍꯥꯎꯋꯦ
ꯎꯝ ꯐ ꯁꯥꯃꯜꯂꯁꯨ ꯋꯥꯕꯅꯦ ꯎꯝ
ꯐꯤ ꯁꯥꯕꯗꯣ ꯑꯩꯗꯤ ꯀꯨꯏꯅ ꯁꯥꯄ ꯉꯝꯗꯦꯗ ꯁꯥꯔꯀꯥꯟꯗ ꯈꯔ ꯈꯤꯇꯪ ꯈꯔ ꯌꯥꯝꯅ ꯊꯥꯔꯗꯤꯀꯣ ꯑꯁ ꯇꯜꯂꯛꯄꯗꯣ ꯍꯧꯔꯅꯦꯕ
ꯎꯝ ꯑꯩꯗꯤ ꯀꯨꯏꯅꯁꯨ ꯐꯝꯕ ꯌꯥꯗꯦ ꯑꯣꯛ ꯅꯤꯡꯉꯦ ꯐꯤ ꯁꯥꯔꯗꯤ
ꯎꯝ ꯑꯗꯣ ꯃꯤꯅ ꯁꯠꯇꯧꯕ ꯀꯥꯟꯗꯗꯤ ꯌꯥꯝ ꯅꯨꯡꯉꯥꯏꯕ ꯃꯥꯜꯂꯒ ꯏꯁꯥꯅ ꯇꯧꯊꯣꯔꯛꯑꯕ ꯀꯥꯟꯗꯗꯤ ꯋꯥꯕꯗꯨ ꯑꯗꯨꯒ ꯀꯩꯅꯣ ꯇꯧꯕꯗꯣ ꯐꯤ ꯂꯣꯟꯕꯗ ꯀ꯭ꯔꯣꯁꯦꯠ ꯂꯣꯟꯕ ꯈꯣꯏꯗꯁꯨ
ꯑ
ꯑꯥ
ꯇꯟꯗꯅꯍꯂꯦ
ꯀ꯭ꯔꯣ ꯁꯦꯠꯇꯨ ꯇꯝꯕꯅꯦ ꯑꯩꯁꯨ ꯁꯨꯡꯌꯥ ꯌꯥꯗꯦ
ꯎꯝ ꯑꯩ ꯅ ꯕꯦꯛ ꯃꯆꯥ ꯑꯃ ꯃꯆꯥ ꯃꯆꯥ ꯑꯃ ꯁꯦꯝꯃꯒ ꯀꯨꯏꯕꯗꯨ ꯇꯟꯕ ꯑꯗꯨꯝ ꯈꯤꯇꯪ ꯂꯣꯜꯂꯛꯑꯅꯤ ꯑꯁ ꯉꯥꯏꯍꯥꯛꯇꯪ ꯄꯣꯊꯥꯔꯛꯒꯦꯗ ꯍꯥꯏꯔꯒ
ꯃꯆꯥ ꯐꯥꯎ ꯂꯣꯟꯕ ꯍꯥꯏꯩꯗꯤ ꯑꯩꯗꯤ ꯁꯥꯡꯅꯗꯤ ꯂꯣꯟꯕ ꯍꯧꯔꯦ ꯑꯗ ꯗꯤꯖꯥꯏꯟꯗꯣ ꯇꯝꯕ ꯈꯪꯗꯕ ꯇꯥꯕ꯭ꯔꯣ ꯅꯪꯒꯤ ꯀꯩꯅꯣ ꯏꯌꯥꯔꯄꯤꯤꯁ ꯂꯩꯔ ꯇꯥꯗꯦ ꯇꯥꯕ꯭ꯔꯣ ꯇꯥꯕ꯭ꯔꯣ ꯑꯩꯗꯤ ꯇꯥꯗꯦ ꯎꯁꯁ